ꯇꯕ꯭ꯔꯣ ꯇꯥꯕ꯭ꯔꯣ ꯎꯝ ꯅꯪ ꯅꯪ
ꯂꯩ
ꯑꯗꯨꯅꯦ ꯑꯩꯟ ꯏꯁꯤꯡ ꯇꯥꯕ ꯃꯈꯣꯜꯂ ꯀꯩꯅꯣ ꯃꯌꯥꯝ ꯇꯥꯏꯑꯦꯕ
ꯎꯝ ꯍꯧꯖꯤꯛꯇꯤ ꯇꯥꯔꯝꯃꯔꯣꯏ
ꯇꯥꯎ ꯍꯧꯖꯤꯛ ꯇꯥꯗ꯭ꯔꯦ ꯍꯤ ꯍꯥ
ꯎꯨꯝ ꯍꯨ ꯍꯨ ꯍꯨ ꯍ ꯃꯤꯖꯤꯛ ꯍꯩꯕꯒꯥꯏꯁꯦ ꯀꯥꯏꯅ ꯑꯍꯥ
ꯀꯦꯛ ꯂꯥꯛꯄ
ꯈꯨꯀꯥꯞꯄꯤꯃ ꯇ꯭ꯔꯦꯛ ꯀꯥꯞꯄꯗ ꯃꯈꯣꯟꯒꯁꯦ ꯂꯣꯏ ꯐꯝꯍꯟꯕ ꯉꯝꯃꯤ ꯀꯥꯏꯅ ꯅꯣꯡꯖꯦ ꯅꯣꯡꯖꯦ ꯐꯤ ꯁꯨꯔꯅꯨ ꯍꯥꯏꯔꯦ ꯑꯩꯁꯦ
ꯑꯦ ꯑꯩ ꯁꯣꯏꯔꯔꯣꯏ ꯁꯤꯗ ꯑꯣꯏꯔꯔꯣꯏ ꯃꯅꯝ ꯁꯣꯏ ꯅꯝꯊꯤꯔ
ꯅꯝꯊꯤꯔꯅꯦꯕ ꯌꯥꯔꯔꯣꯏꯕ
ꯌꯥꯔꯔꯣꯏ ꯑꯗꯨꯅ
ꯋꯥꯁꯤꯡ ꯃꯦꯆꯤꯟ ꯂꯩꯖꯩꯌꯦꯁꯨ ꯅꯠꯇꯕ ꯑꯦ ꯑꯩꯈꯣꯏꯒꯤꯗꯤ ꯂꯩ ꯑꯩ ꯁꯤꯟꯅꯗꯕꯩ ꯋꯥꯅꯤꯍꯦ
ꯁꯤꯖꯤꯟꯅꯧ ꯀꯩꯅꯣ
ꯇꯜꯂꯦ ꯁꯤꯖꯤꯟꯅꯅꯤꯡꯗꯦ
ꯑꯥ ꯅꯪꯗꯤ ꯐ꯭ꯔꯤꯖꯁꯨ ꯂꯩꯗꯣ ꯅꯪꯗꯤ ꯋꯥꯁꯤꯡ ꯃꯦꯆꯤꯟꯁꯨ ꯂꯩꯗꯣ
ꯎꯨꯝ ꯏꯅꯥꯈꯨꯟꯕꯤꯅꯦ ꯍꯥ ꯍꯥ ꯍ
ꯗꯨ ꯅꯪꯗꯤ ꯋꯥꯠ ꯇꯕꯤꯅꯦ
ꯎꯝ ꯏꯅꯥꯛꯈꯨꯟꯕꯤꯅꯤ ꯃꯤꯡꯇꯅꯤ ꯏꯅꯥꯛꯈꯨꯟꯕꯤ ꯑꯣꯏꯔꯤꯁꯦ ꯍꯧꯖꯤꯛ ꯑꯩꯅ ꯀꯥꯏꯅ ꯑꯍꯥ ꯍꯥ ꯍꯥ
ꯍꯥꯍꯥ ꯍꯥ ꯍꯥ ꯍ ꯍꯥ ꯑꯥ ꯑꯩꯒꯤ ꯀꯣꯛꯁꯦ ꯀꯩꯗꯧꯉꯩ ꯀꯪꯗꯣꯏꯅꯣ ꯈꯪꯗꯦ꯫
ꯀꯪꯉꯣꯏ ꯀꯪꯉꯣꯏ ꯅꯣꯡ ꯃꯔꯛꯇꯨꯗ ꯈꯠꯂꯤ ꯈꯠꯂꯤ ꯇꯨꯝꯃꯨꯔꯦ ꯍꯌꯦꯡ
ꯑꯁ꯫ ꯀꯥꯏꯗꯩ ꯅꯞꯄꯗ ꯍꯥꯀꯠꯆꯕꯅ ꯂꯣꯏꯔꯕ ꯈꯤꯇꯪ ꯂꯩꯩꯊꯕꯤꯌꯣ ꯃꯈꯣꯟꯗꯣ ꯁꯣꯟ ꯅꯥꯀꯟꯗ ꯌꯥꯗ꯭ꯔꯦ꯫
ꯑꯩꯕꯥꯎ ꯇꯨꯝꯗꯦ ꯍꯥꯏꯕ ꯀꯣꯛ ꯆꯤꯛꯅꯤ ꯈꯟꯕꯗ꯫
ꯎꯝ ꯇꯤꯚꯤꯗꯣ ꯃꯈꯣꯟ ꯈꯔ ꯂꯩꯊꯧ ꯍꯥꯏꯕ꯫ ꯇꯤꯚꯤ ꯌꯦꯡꯕ ꯀꯥꯡꯕꯨ ꯑ꯫
ꯍꯌꯦꯡ ꯑꯌꯨꯛ ꯑꯣꯏꯅ ꯇꯨꯝꯃꯁꯨ ꯇꯨꯝꯃꯒꯦꯅ ꯑꯩꯅ
ꯍꯌꯦꯡ ꯑꯌꯨꯛꯇ ꯑꯩ ꯍꯣ ꯍꯣꯕꯦ ꯍꯣꯕꯦ ꯁꯨꯛꯅꯪ ꯅꯪꯉꯔꯣꯏꯅ ꯍꯧꯖꯤꯛ ꯇꯨꯝꯊꯣꯛꯆꯩ꯫
ꯑꯩꯗꯤ ꯑꯗꯨꯒꯤꯗꯤ ꯅꯪꯉꯦ꯫
ꯑꯣ ꯅꯪꯕꯨꯗꯤ ꯅꯪꯕ ꯑꯥ ꯑꯩꯉꯣꯟꯗꯗꯤ ꯅꯪꯉꯣꯏꯗꯕ ꯑꯗꯨ꯫
ꯎꯝ ꯑꯩꯒꯤꯗꯤ ꯅꯪꯉꯤ ꯍꯥꯏꯕꯗꯤꯅꯦ ꯗꯨꯛ ꯊꯥꯎꯃꯩ ꯈꯛ ꯀꯠꯄꯩ ꯏꯔꯨꯕꯗꯨꯗ ꯑꯗꯨꯝ ꯉꯟꯇꯥꯅ ꯑꯗꯨꯝ ꯂꯨꯔꯕꯅꯤꯅꯅꯦ
ꯑꯣ꯫
ꯑꯗꯨꯝ ꯅꯪꯉꯦ ꯍꯥꯏꯗꯤ ꯄꯨꯡ ꯇꯔꯨꯛ ꯈꯔ ꯍꯦꯜꯂꯛꯄ ꯊꯦꯡꯉꯕꯗ ꯇꯔꯨꯛ ꯃꯈꯥꯏꯗ ꯗꯨꯛ ꯊꯥꯜꯂꯦꯕꯀꯣ꯫
ꯎꯝ꯫
ꯑꯗꯨꯅ
ꯍꯣꯏ ꯅꯪꯗꯤ ꯏꯅꯪ ꯅꯪꯉꯦ ꯑꯩꯈꯣꯏꯗꯤ ꯌꯥꯗꯦ꯫
ꯇꯨꯝ ꯍꯧꯒꯠꯄꯒ ꯏꯔꯨꯖꯔꯦ ꯊꯕꯛ ꯂꯩꯇꯦꯕ꯫ ꯑꯗꯨꯒꯤꯅꯤꯗ ꯑꯇꯩꯒꯤ ꯅꯠꯇꯦ꯫
ꯈꯨꯖꯤꯟꯖꯨ ꯅꯦꯜ ꯄꯣꯂꯤꯁ ꯑꯝꯇ ꯁꯪꯒꯗꯝꯅꯦ ꯁꯪꯗꯦ ꯈꯣꯡꯖꯦ꯫
ꯑꯁ ꯑꯩꯗꯤ ꯑꯗꯨꯅ ꯐꯤꯕꯝ ꯍꯥꯏꯗꯤ ꯅꯦꯜ ꯄꯨꯂꯤꯁꯀꯤ ꯕꯤ ꯕꯤꯕꯨꯂꯥ ꯌꯥꯝ ꯆꯨꯅꯩꯌꯦꯅꯅꯦ ꯈꯨꯠꯀꯩꯗꯤ ꯂꯣꯏ ꯀꯛꯊꯠꯂꯦ ꯈꯣꯡꯇꯅꯤ ꯑꯩꯅ ꯆꯧꯖꯔꯤꯕ꯫
ꯈꯨꯠꯇꯤ ꯁꯪꯅꯤꯡꯗꯦ ꯈꯣꯡꯁꯦ ꯁꯪꯅꯤꯡꯕꯩ ꯋꯥꯅꯤ꯫
ꯈꯣꯡꯅꯤꯅꯦ ꯁꯪꯗꯕꯖꯦ ꯈꯨꯃꯨꯛ ꯇꯣꯡꯕꯗ ꯐꯖꯗꯝ꯫
ꯑ꯫ ꯑꯩꯒꯤ ꯔꯦꯠ ꯑꯃ ꯂꯩꯕꯗꯨꯁꯨ ꯂꯣꯏꯈ꯭ꯔꯦꯕ ꯑꯝꯇ ꯂꯩꯒꯦ ꯇꯧꯅꯤ ꯆꯠꯊꯣꯛꯇꯕꯅꯤꯅ ꯀꯩꯝ ꯂꯩꯗꯔꯦ꯫
ꯂꯩꯗꯔꯦ ꯆꯠꯊꯣꯛꯄꯩꯗꯨꯁꯨꯅꯦ ꯅꯦꯜ ꯄꯣꯂꯤꯁ ꯈꯛ ꯂꯩꯕꯩꯗꯤ ꯆꯠꯊꯣꯛꯅꯤꯡꯗꯦꯗꯣ ꯅꯠ ꯇ꯭ꯔꯥ ꯆ ꯎꯔꯗꯤꯅꯦ ꯃꯊꯪ ꯃꯊꯪ ꯃꯊꯪ ꯂꯩꯅꯤꯡꯉꯛꯑꯦ ꯍꯥꯏꯕ꯫
ꯃꯥꯅꯦ ꯌꯥꯗꯦ ꯊꯣꯛꯄꯨ ꯊꯣꯛꯑꯕ ꯌꯥꯗꯦꯀꯣ꯫
ꯎꯝ ꯌꯥꯗꯦ꯫
ꯁꯤꯅꯗꯤ ꯎꯔꯨꯔꯕꯅꯤꯅ꯫
ꯎꯝ ꯃꯃꯤ ꯇꯥꯔꯨꯔꯦꯕ꯫
ꯃꯥꯅꯦ꯫
ꯅꯍꯥꯟ ꯀꯩ ꯍꯥꯏꯕ ꯕꯖꯥꯔ ꯆꯠꯄꯗ ꯑꯩꯗꯤ ꯂꯩꯅꯤꯡꯉꯥꯏ ꯑꯝꯕꯨꯛ ꯂꯩꯇꯦ ꯑꯗꯨꯝ ꯂꯥꯛꯀꯦ ꯍꯥꯏꯔꯒ ꯑꯩ
ꯑꯥ ꯑꯣ꯫ ꯑꯩ ꯂꯩꯅꯤꯡꯉꯥꯏ ꯂꯩꯇꯦ ꯍꯥꯏꯔ ꯂꯩꯒ꯭ꯔꯦ ꯑꯗꯨꯅꯤ꯫
ꯎꯔꯗꯤ ꯑꯗꯨꯝ ꯂꯩꯅꯤꯡꯕꯅꯤ ꯎꯝ ꯎꯝ ꯎꯝ꯫ ꯑꯗꯨꯕꯨ ꯑꯁꯣꯟ ꯅꯥꯀꯟꯗ ꯁꯤ ꯂꯩꯍꯧꯔꯦ ꯁꯤ ꯂꯩꯍꯧꯔꯦ ꯍꯥꯏꯔꯒ ꯅꯪꯅ ꯆꯠꯁꯤ ꯂꯥꯎ ꯆꯠꯁꯤ ꯁꯤ ꯂꯥꯎ ꯍꯥꯏꯕꯩ ꯂꯩꯔꯛꯇꯕꯩ ꯋꯥꯅꯦ ꯑꯗꯨꯁꯨ ꯎꯔꯗꯤ ꯑꯗꯨꯝ꯫ ꯎꯝ꯫
ꯑꯍ꯫ ꯄ꯭ꯂꯥꯖꯣꯖꯨ ꯂꯩꯗ ꯌꯥꯔꯔꯣꯏ꯫
ꯑꯣꯐꯔ ꯌꯥꯝ ꯊꯥꯔꯤꯗꯥꯏꯅꯦ ꯍꯧꯖꯤꯛ ꯉꯁꯤ
ꯑꯧ ꯊꯥꯎꯕꯅꯦ ꯉꯁꯤ ꯑꯗꯣ ꯋꯦꯗꯔꯁꯤꯒ ꯑꯥ ꯍꯥꯏꯅꯔꯝꯃꯤꯅꯦ ꯍꯣꯏ ꯆꯠꯁꯤꯔ ꯀꯥꯏ ꯍꯥꯏꯐꯦꯠ ꯁꯨꯝ ꯂꯨꯄꯥ ꯆꯅꯤ ꯆꯍꯨꯝ ꯄꯥꯏꯔꯒꯥꯟ ꯃꯤꯅꯥꯛꯁꯤꯖꯦ ꯑꯣꯏꯁꯤꯂꯒꯥꯅ
ꯑꯗꯣ ꯅꯣꯡꯇꯥꯗꯤ ꯁꯄꯠ ꯇꯜꯂꯦ ꯅꯣꯡꯇꯥꯗꯤꯗꯣ
ꯎꯝ ꯎꯝ ꯉꯁꯤ ꯑꯣꯐꯔ ꯌꯥꯝ ꯈꯔꯗꯤ ꯑꯩ ꯊꯦꯡꯅꯔꯝꯃꯦꯕꯀꯣ
ꯎꯝ ꯁꯤ ꯋꯦꯗꯔꯁꯦ ꯑꯣꯏꯔꯔꯣꯏꯕ ꯇꯜꯂꯦꯕ ꯃꯆꯤ ꯃꯆꯤ ꯆꯨꯔꯝꯗꯣꯏꯅꯦꯕ ꯑꯈꯣꯏ ꯁꯤꯗ ꯑꯃꯨꯛ ꯈꯔ ꯍꯥꯡꯉ ꯑꯥ ꯈꯣꯏ ꯁꯤꯗ ꯈꯔ ꯍꯥꯡꯕ ꯋꯥꯅꯦ ꯁ꯭ꯋꯥꯏꯗ ꯑꯃꯨꯛ ꯖꯝ ꯖꯝ ꯇꯧꯔꯝꯗꯣꯏꯅꯦꯕ
ꯖꯦ ꯑꯃ ꯅꯣꯡ ꯑꯆꯧꯕ ꯖꯣ ꯆꯨꯊꯈ꯭ꯔꯗꯤ ꯀꯨꯏꯅ ꯆꯠꯇꯦꯗꯅ ꯁꯤꯗꯤ ꯃꯀꯨꯞ ꯆꯨꯕꯤꯅꯦ
ꯇꯞꯅ ꯃꯥ ꯆꯨꯔꯤ ꯎꯝ ꯈꯣꯏ ꯂꯧ ꯁꯦꯝꯕ ꯂꯣꯏꯁꯤꯜꯍꯧꯔꯦ ꯐꯔꯦ ꯋꯥꯏ ꯑꯝ ꯁꯪꯉꯦ ꯈꯔ ꯍꯥꯟꯅ ꯍꯌꯦꯡꯂꯥ ꯀꯩꯅꯣ ꯅꯣꯡ ꯈꯤꯇꯪ ꯍꯥꯡꯇꯣꯔꯑꯒ ꯍꯥꯔ ꯑꯃꯨꯛ ꯆꯥꯏꯔꯅꯤ ꯑꯗꯨꯒ ꯈꯔ ꯐꯔꯅꯤ ꯑꯗꯩ ꯈꯥ ꯂꯩꯔꯥ ꯄꯦꯡꯕꯩ ꯑꯃꯨꯛ ꯇꯧꯔꯅꯤ
ꯎꯝ ꯊꯕꯛ ꯈꯔꯗꯤ ꯀꯣꯝꯃꯨꯔꯅꯤ ꯎꯝ
ꯑꯗꯩꯗꯤ ꯑꯃꯨꯛ ꯂꯣꯛꯄ ꯃꯇꯝꯁꯤꯅ ꯍꯦꯟꯅ ꯊꯕꯛ ꯆꯤꯟꯗꯣꯏꯁꯦ
ꯆꯤꯟꯂꯦ ꯆꯤꯟ
ꯐꯧ ꯐꯧꯕꯒꯤ ꯃꯇꯝꯗꯣ ꯍꯦꯛꯇ ꯎꯆꯦꯛ ꯇꯥꯟꯕꯤꯗꯨ ꯇꯥꯟꯕꯤꯅ ꯌꯨꯝꯗ ꯃꯤ ꯂꯩꯅꯔꯣꯏꯗꯣꯏꯅꯦ ꯂꯝꯄꯥꯛꯇ ꯉꯥꯛꯇ ꯂꯩꯗꯣꯏꯅꯦ
ꯆꯦꯛ ꯇꯥꯟꯅꯕꯥꯌꯣ
ꯏꯪꯊꯝꯊꯥꯏ ꯅꯨꯡꯁꯥꯁꯤꯗ ꯃꯥꯅꯦ ꯑꯇꯨ ꯅꯤ ꯅꯨꯡꯁꯥꯁꯤꯗ ꯂꯝꯄꯥꯛꯁꯦ ꯃꯤꯒꯤ ꯃꯤ ꯉꯥꯛꯇꯅꯦ ꯑꯇꯩ ꯃꯥꯏ ꯃꯥꯏ ꯐꯧ ꯊꯥꯐꯝ ꯀꯟꯅꯕꯩ ꯃꯌꯥꯝ
ꯑꯗꯣ ꯑꯈꯣꯏꯗꯤ ꯐꯧꯅꯗꯦꯉꯣ ꯑꯗꯨꯗꯣ
ꯀꯩꯒꯤꯅꯣ
ꯈꯪꯗꯦ
ꯈꯣꯏꯗꯤ ꯂꯣꯏ ꯐꯧꯋꯦ
ꯅꯣꯏ ꯁꯤꯗꯗꯤ ꯂꯣꯏ ꯐꯧꯅꯩꯌꯦꯕ ꯁ꯭ꯋꯥꯏꯁꯤ ꯗꯨꯝ ꯐꯧꯅꯩꯌꯦꯕꯀꯣ ꯑꯗꯣ ꯑꯈꯣꯏꯗꯤ ꯐꯧꯅꯗꯦ
ꯅꯣꯏ ꯆꯥꯔꯝꯗꯥꯏ ꯐꯧꯕꯔ꯭ꯕ ꯑꯗꯨꯗꯤ ꯇꯛ ꯑꯃꯗꯥꯏꯗꯥ
ꯐꯧꯗꯦꯕ
ꯅꯣꯏꯔꯣꯝꯗꯤ ꯐꯧ ꯌꯥꯝ ꯀꯪ ꯀꯪꯅ ꯂꯥꯛꯑꯦ ꯑꯗꯨꯗꯤ ꯑꯈꯣꯏ ꯁꯋ꯭ꯥꯏꯗꯥꯅ ꯍꯦꯟꯅ ꯆꯣꯠꯂꯝꯃꯅꯤ ꯐꯧ
ꯑꯈꯣꯏꯗꯤ ꯌꯩꯕꯗ ꯗꯨꯝ ꯀꯪꯅ ꯑꯗꯨꯝ ꯌꯩꯌꯦꯕ ꯌꯩꯕꯗ ꯃꯣꯏ ꯅꯣꯡ ꯆꯨꯁꯟꯈꯤꯕ ꯀꯪꯍꯧꯗꯕ ꯀꯥꯡꯕꯨ ꯈꯔꯗꯤ ꯐꯧꯅꯩꯌꯦꯕꯀꯣ
ꯑꯥ
ꯅꯣꯏꯒꯤꯅ ꯍꯦꯛꯇ ꯄꯥꯛꯇꯛꯅꯅ ꯐꯧꯗ꯭ꯔꯥ
ꯑꯥ ꯑꯈꯣꯏꯗꯤ ꯐꯧꯗꯕ ꯌꯥꯗꯦ ꯀꯝꯄꯜꯁꯔꯤꯅꯦꯅ ꯑꯗꯨꯝ ꯐꯧꯅꯩꯌꯦꯕ
ꯑꯧ ꯑꯈꯣꯏꯗꯤ ꯄꯥꯛꯇꯛꯅꯅꯗꯤ ꯐꯧꯅꯗꯦꯕ ꯑꯗꯨꯃꯥꯏꯅ ꯑꯗꯨꯒ ꯅꯣꯏꯗꯤ ꯀꯝꯄꯜꯁꯔꯤ ꯑꯣꯏ ꯑꯈꯣꯏꯗꯤ ꯑꯣꯏꯗꯦꯕꯀꯣ ꯑꯥ ꯑꯈꯣꯏ ꯆꯥꯔꯝꯗꯥꯏꯁꯦ ꯍꯣꯏ ꯑꯈꯣꯏꯅ ꯄꯤꯛꯏꯉꯩ ꯃꯇꯝꯗꯗꯤ ꯆꯥꯔꯝꯗꯥꯏꯁꯦ ꯐꯧꯅꯔꯝꯃꯤ ꯅꯍꯥꯋꯥꯏ ꯏꯃꯥ ꯍꯣꯏꯅꯀꯣ ꯑꯗꯣ ꯍꯧꯖꯤꯛꯇꯤ ꯑꯁꯝꯕꯤ ꯍꯥꯏꯒꯗ꯭ꯔꯥ ꯊꯕꯛ ꯆꯤꯟꯅꯔꯛꯄ ꯍꯥꯏꯒꯗ꯭ꯔꯥ ꯆꯥꯔꯝꯗꯥꯏꯁꯤꯁꯨ ꯃꯨ ꯐꯧꯅꯔꯛꯇꯔꯦꯕ
ꯎꯝ
ꯑꯥ ꯍꯣꯏ ꯃꯤ ꯈꯔꯒꯗꯤ ꯐꯧꯅꯕ ꯌꯥꯎꯔꯝꯒꯤꯗꯔꯥ
ꯎꯝ
ꯑꯈꯣꯏꯒꯤꯗꯤ ꯐꯧꯗꯔꯦ
ꯎꯝ ꯈꯪꯗꯦ ꯑꯈꯣꯏꯗꯤ ꯂꯣꯏ ꯐꯧꯑꯦ ꯍꯥꯏꯗꯤ ꯈꯣꯏ ꯐꯧ ꯈꯔ ꯀꯪꯉꯒꯁꯨꯅꯦ ꯅꯨꯃꯤꯠ ꯅꯤꯅꯤ ꯍꯨꯝꯅꯤꯗꯤ ꯑꯗꯨꯝ ꯐꯧꯅꯩꯌꯦꯕ ꯑꯗꯨꯝ ꯈꯔ ꯍꯦꯟꯅ ꯒꯦꯝ ꯒꯦꯝ ꯂꯥꯎ ꯂꯥꯎꯈꯤꯅꯕ ꯍꯥꯏꯗꯅ ꯑꯗꯨꯝ ꯐꯧꯅꯩꯌꯦꯕ
ꯎꯝ
ꯑꯗꯩ ꯍꯟꯗꯛꯁꯦ ꯂꯧꯁꯦ ꯑꯝꯇ ꯃꯥꯟꯅꯗꯦ ꯂꯧ ꯍꯨꯟ ꯊꯥꯕꯁꯦ ꯏꯁꯤꯡ ꯂꯩꯇꯕꯅꯤꯅ ꯐꯖꯅ
ꯑꯣ ꯍꯌꯦ ꯍꯌꯦꯡ ꯌꯩꯕꯗꯁꯨ ꯃꯥꯟꯅꯔꯔꯣꯏ ꯑꯗꯨꯗꯤ
ꯑꯥ ꯃꯥꯟꯅꯔ ꯑꯈꯣꯏ ꯀꯥꯡꯕꯨꯁꯤꯅ ꯈꯔ ꯂꯧꯁꯨ ꯈꯔ ꯉꯜꯂꯦꯕ ꯑꯗꯒꯤ ꯍꯧꯖꯤꯛ ꯈꯔ ꯑꯃꯨꯛ ꯍꯌꯦꯡ ꯍꯪꯁꯤꯠꯇꯒꯤ ꯑꯃꯨꯛ ꯂꯧ ꯈꯔ ꯈꯔ ꯁꯦꯝꯕ ꯌꯥꯅꯕ ꯀꯥꯡꯕꯨ ꯑꯃꯨꯛ ꯂꯩꯌꯦꯕ ꯉꯔꯥꯡ ꯅꯍꯥꯟꯇ ꯍꯨꯟꯈꯤꯕ ꯀꯥꯡꯕꯨ ꯑꯃꯁꯨ ꯂꯩꯔꯤ
ꯑꯣ
ꯅ ꯂꯧꯁꯦ ꯑꯃꯒ ꯑꯃ ꯃꯥꯟꯅꯗꯦꯕ ꯍꯧꯖꯤꯛ ꯍꯟꯗꯛ ꯆꯍꯤꯁꯦ ꯃꯃꯥꯡ ꯆ ꯎꯝ ꯏꯁꯤꯡ ꯁꯤꯅꯅꯦ ꯃꯥꯅꯦ ꯃꯃꯥꯡ ꯆꯍꯤꯒꯤꯗꯤ ꯄꯥꯛꯇꯛꯅꯅ ꯂꯣꯏ ꯆꯞ ꯃꯥꯟꯅꯈꯤꯕꯅꯦ ꯃꯃꯥꯡꯒꯩꯗꯤ ꯈꯨꯜꯂꯪꯒ ꯐꯪꯅꯗꯣꯏꯅꯤ ꯀꯩꯅꯣ
ꯎꯝ ꯏꯁꯤꯡꯖꯤꯅꯅꯤꯁꯦ
ꯑꯥ ꯑꯗꯨꯅꯦ ꯏꯁꯤꯡꯁꯤꯅꯅꯦꯕꯁꯦ ꯑꯗꯣ ꯑꯈꯣꯏꯅ ꯂꯧ ꯑꯀꯨꯠꯄ ꯈꯔ ꯑꯣꯏꯈꯤꯕꯒꯤ ꯏꯁꯤꯡ ꯂꯩꯍꯧꯕꯩ ꯇꯧꯔꯤꯅꯦꯕ
ꯑꯧ ꯑꯧ ꯑꯧ ꯏꯁꯤꯡ ꯂꯩꯍꯧꯕꯩꯅꯦ ꯅꯣꯏ ꯑꯈꯣꯏꯗꯤ ꯈꯪꯗꯦ ꯆꯤꯡꯊꯛꯇꯨꯗ ꯀꯝꯗꯧꯔꯝꯗꯣꯏꯅꯣ
ꯍꯥ ꯍꯥꯏꯗꯤ
ꯅꯣꯡꯁꯨ ꯍꯥꯡꯈꯔꯦ ꯍꯥꯡꯒꯔꯦ ꯍꯥꯏꯁꯦ ꯃꯈꯣꯟ ꯈꯔ ꯇꯞꯊꯔꯛꯑꯦ ꯍꯥꯏꯅꯤꯀꯣ ꯑꯩꯁꯦ
ꯃꯥꯅꯦ ꯆꯒꯨꯞ ꯆꯒꯨꯞꯇꯤ ꯆꯨꯗꯤ ꯆꯨꯔꯤꯕ ꯎꯝ ꯑꯈꯣꯏꯁꯨ ꯍꯤꯟꯖꯥꯡ ꯂꯣꯏꯔꯦ ꯐꯣꯟ ꯇꯧꯔꯛꯈ꯭ꯔꯦ ꯍꯤꯟꯖꯥꯡ ꯂꯧꯕ ꯆꯠꯈ꯭ꯔꯅꯤ ꯑꯗꯨꯒ ꯆꯥꯛ ꯆꯥꯊꯣꯛꯑꯅꯤ ꯎꯝ ꯌꯥꯝꯉꯟ ꯇꯧꯔꯈꯔꯦ
ꯁꯤ ꯍꯤꯟꯖꯥꯡ ꯌꯧꯔꯛꯇꯣꯔꯕꯅꯤꯅ ꯍꯤꯟꯖꯥꯡ ꯌꯧꯔꯛꯄꯗ ꯃꯤꯅꯤꯠ ꯀꯨꯟ ꯐꯥꯔꯣꯏꯕ
ꯐꯥꯔꯣꯏ ꯃꯤꯅꯤꯠ ꯃꯉꯥ ꯃꯉꯥꯏꯔꯦ
ꯎꯝ ꯍꯤꯟꯖꯥꯡ ꯍꯤꯟꯖꯥꯡ ꯂꯧꯕꯗꯣ ꯑꯩ ꯈꯪꯉꯦꯕ
ꯎꯝ ꯅꯛꯄꯅꯤ ꯅꯨꯃꯤꯠ ꯃꯉꯥꯅꯤꯅ ꯑꯈꯣꯏꯗꯤ
ꯑꯥ ꯍꯤꯟꯖꯥꯡ ꯂꯧꯕꯝꯗꯣ ꯑꯩ ꯈꯪꯕ
ꯎꯝ ꯄꯨꯡ ꯇꯔꯥꯃꯥꯊꯣꯏ ꯇꯥꯗꯣꯔꯦꯅꯦ ꯍꯧꯖꯤꯛꯁꯦ ꯈꯪꯍꯧꯗꯦꯅꯦ ꯁꯟꯗꯦ ꯂꯣꯏꯗꯣꯔꯦꯅꯦ ꯑꯃꯨꯛ
ꯁꯟꯗꯦ ꯂꯣꯏꯗꯣꯏꯔꯦ ꯑꯁ ꯍꯌꯦꯡ ꯃꯟꯗꯦꯅꯤ ꯍꯥꯏꯕꯒꯤ ꯃꯊꯥ ꯑꯃꯨꯛ ꯁꯥꯕ ꯍꯧꯔꯛꯑꯅꯤ
ꯍꯧꯔꯛꯑꯅꯤ ꯑꯁ ꯍꯌꯦꯡ ꯃꯟꯗꯦꯅꯤꯅꯦ ꯇꯟꯂꯦꯗ ꯑꯣꯟꯊꯣꯛꯅꯅ
ꯎꯝ
ꯍꯌꯦꯡ ꯃꯟꯗꯦꯅꯤ ꯍꯥꯏꯕꯒꯤ ꯃꯊꯥ ꯑꯃꯨꯛ ꯂꯥꯛꯑꯅꯤ ꯑꯉꯥꯡꯒꯤ ꯏꯝꯄꯣꯔꯇꯦꯟꯁꯨ ꯏꯊꯣꯛꯄ ꯌꯥꯔꯛꯑꯦ
ꯎꯝ ꯄꯣꯔꯇꯦꯟ ꯅꯝꯕ ꯍꯧꯕ ꯌꯥꯔꯦ ꯍꯧꯖꯤꯛ ꯑꯩꯗꯤ ꯀꯣꯏꯁꯟ ꯑꯟꯁꯔ ꯄꯤꯗꯧꯕ ꯌꯥꯝ ꯂꯩꯅꯗ꯭ꯔꯦ ꯀ꯭ꯂꯥꯁ ꯊ꯭ꯔꯤꯒꯤ ꯂꯦꯁꯟ ꯑꯝꯇꯪ ꯉꯥꯏ ꯂꯦꯁꯟ ꯑꯍꯨꯝ ꯐꯪꯗꯣꯏꯅꯤꯅ ꯇ꯭ꯋꯦꯟꯇꯤ ꯃꯥꯔꯛꯁꯅꯤꯅ
ꯑꯩꯒꯤꯗꯤ ꯊ꯭ꯔꯤ ꯂꯣꯏꯔꯦ ꯐꯣꯔ ꯂꯣꯏꯔꯦ ꯐꯥꯏꯚ ꯂꯣꯏꯔꯦ
ꯎꯝ ꯃꯌꯥꯝ ꯑꯃ ꯁꯠ ꯁꯠ ꯁꯠ ꯇꯧꯊꯣꯛꯈ꯭ꯔꯅꯤ
ꯊ꯭ꯔꯤ ꯂꯣꯏꯔꯦ ꯐꯣꯔ ꯂꯣꯏꯔꯦ ꯐꯥꯏꯚ ꯂꯣꯏꯔꯦ ꯁꯤꯛꯁꯁꯨ ꯒꯨꯝꯕꯅꯤ ꯂꯣꯏꯔꯕꯒꯨꯝꯕ
ꯎꯝ ꯑꯁ ꯑ ꯈꯣꯡꯒꯁꯦ ꯏꯪꯉꯦ ꯃꯇꯣꯟ ꯃꯇꯣꯟꯁꯦ ꯁꯨꯝ ꯉꯁꯤꯒꯤ ꯆꯣꯠ ꯆꯣꯠ ꯆꯣꯠ ꯇꯧꯕꯒꯤ
ꯈꯣꯡꯂꯣ
ꯎꯝ
ꯍꯣꯔꯦꯟ ꯅꯨꯃꯤꯗꯥꯡꯗꯅ ꯑꯃꯨ ꯃꯩ ꯍꯧꯔ ꯁꯥꯔꯅꯤꯌꯣ
ꯑꯧ ꯅꯨꯡꯗꯥꯡꯗꯅ ꯃꯩ ꯍꯧꯗꯣꯏꯁꯦ ꯑꯌꯨꯛ ꯅꯨꯡꯗꯤꯟꯗ ꯁꯨꯃꯥꯏ ꯏꯪꯗꯣꯏꯅꯤꯀꯣ
ꯑꯩꯒꯤꯗꯤ ꯅꯪꯗꯧꯅꯗꯤ ꯇꯧꯗꯦꯍꯦ ꯏꯪꯗꯦ
ꯑꯩ ꯇꯧꯏ ꯌꯥꯗꯦ
ꯅꯨꯃꯤꯗꯥꯡꯒꯤꯁꯨ ꯑꯃꯨꯛꯇꯪ ꯈꯣꯡꯁꯦ ꯁꯠ ꯆꯥꯝꯊꯣꯛꯄꯤꯔꯗꯤ ꯀꯩꯝ ꯇꯧꯗꯦꯕ
ꯎꯝ ꯑꯦ ꯈꯣꯏ ꯆꯥꯝꯃꯨꯔꯒꯅ ꯍꯦꯟꯅ ꯁꯥꯒꯠꯂꯤ
ꯈꯣꯡꯌꯥ ꯁꯥꯕꯁꯤꯁꯨ ꯐꯠꯇꯦ ꯍꯥꯏꯅꯕꯅꯤ ꯀꯣ ꯀꯩꯅꯣꯝꯃ ꯎꯝ ꯗꯣ
ꯗꯦꯅꯩꯅꯦ
ꯑꯧ ꯑꯗꯣ ꯀꯩꯅꯣ ꯇꯧꯅꯕꯅꯤ ꯃꯤ ꯑꯥ ꯑꯪ ꯀꯣꯠ ꯃꯅꯥꯒꯨꯝꯕꯗꯣ ꯁꯤꯖꯤꯟꯅꯅꯕꯅꯦ
ꯌꯥꯝ ꯇꯧꯋꯦ ꯅꯪ ꯈꯣꯡꯌꯥ ꯁꯥꯕ ꯁꯝ ꯌꯥꯝ ꯀꯦꯡꯒꯜꯂꯦ ꯍꯥꯏꯕꯅꯦꯕ
ꯑꯁꯤꯅꯦ ꯑꯁꯨꯕꯗꯨ ꯈꯪꯗꯦ
ꯎꯝ ꯈꯣꯡꯌꯥ ꯁꯥꯔꯗꯤ ꯁꯝ ꯌꯥꯝ ꯀꯦꯜꯂꯦ ꯍꯥꯏꯕꯅꯦꯕ ꯑꯗꯨꯅ ꯁꯝꯁꯨ ꯑꯗꯨꯝ ꯀꯦꯜꯂꯤ
ꯎꯝ ꯑꯩꯗꯤ ꯁꯝꯗꯤ ꯀꯦꯟꯗꯦꯕ ꯃꯤꯊꯤ ꯇꯩꯔꯨꯕꯗꯩ ꯑꯩꯁꯨ ꯈꯪꯗꯦ ꯈꯔ ꯌꯥꯝ ꯈꯠꯂꯛꯄꯗꯧꯅ ꯊꯥꯒꯠꯂꯛꯄꯗꯧꯅ ꯇꯧꯔꯦꯕ ꯑꯩ ꯋꯥꯈꯟꯅꯗꯤ ꯈꯪꯗꯦ ꯑꯗꯣ ꯄꯥꯏꯕꯗꯁꯨ ꯗꯨꯝ ꯈꯦꯠꯅꯩꯌꯦꯕ
ꯃꯥꯅꯦ ꯃꯥꯅꯦ ꯈꯦꯠꯅꯩ ꯅꯪ ꯄꯥꯏꯕꯁꯨ ꯗꯨꯝ ꯌꯥꯝ
ꯎꯝ ꯀꯦꯟꯕꯗꯣ ꯐꯩꯌꯦꯕ
ꯑꯩꯁꯦ ꯖꯣꯇꯣꯟꯁꯦ ꯇꯧꯕ ꯌꯥꯕ ꯇꯧꯗ꯭ꯔꯦꯕ ꯑꯩꯁꯦ ꯀꯣꯛꯇꯒꯤ ꯏꯁꯥꯗꯒꯤ ꯃꯥꯏꯗꯩ ꯃꯤꯠꯇꯩ ꯁꯨꯛꯇꯧ ꯇꯧꯗ꯭ꯔꯦ ꯈꯪꯉꯦ
ꯇꯧꯗ꯭ꯔꯦ ꯇꯧꯗ꯭ꯔꯦ ꯅꯪ ꯇꯧꯗ꯭ꯔꯦ ꯅꯪꯅ ꯇꯧꯔꯤꯕ ꯖꯣꯇꯣꯟꯁꯦ ꯆꯥꯕꯗꯅꯤ
ꯆꯥꯕ ꯍꯣꯏ ꯑꯩꯅ ꯇꯧꯔꯤꯁꯦ ꯆꯥꯕꯗ
ꯎꯝ ꯑꯩꯒꯤꯗꯤ ꯃꯥꯏ ꯃꯤꯠ ꯀꯤ ꯌꯥꯝ ꯇꯧꯗ꯭ꯔꯁꯨ ꯁꯝꯒꯤꯗꯤ ꯑꯩ ꯑꯗꯨꯝ ꯈꯔꯃꯛꯇꯤ ꯇꯧꯖꯩꯅ ꯈꯜꯂꯤ ꯌꯥꯝ ꯀꯥ ꯍꯦꯟꯅ ꯇꯧꯔꯨꯗ꯭ꯔꯒꯁꯨ ꯑꯗꯣ ꯑꯩ ꯀꯦꯃꯤꯀꯦꯜ ꯋꯦꯗꯗꯤ ꯇꯧꯗꯦ
ꯍꯣꯏ ꯇꯧꯔꯁꯨ ꯑꯗꯨꯝꯕꯨꯗꯤ ꯇꯧꯗꯦꯗ ꯍꯣꯏ ꯇꯧꯔꯤꯁꯤꯗꯤ
ꯑꯩ ꯀꯦꯃꯤ ꯀꯦꯜ ꯋꯦꯗ ꯁꯨꯝ ꯍꯥꯏꯗꯤ ꯃꯣꯏ ꯒꯝꯒ ꯂꯩꯕꯅꯦ ꯑꯗꯨꯒꯨꯝꯕ ꯀꯣ
ꯎꯝ
ꯌꯥꯝ ꯂꯩꯗꯥꯏ ꯍꯤꯗꯥꯛ ꯂꯥꯡꯊꯛ ꯑꯗꯨꯒꯨꯝꯕ ꯁꯤꯖꯤꯟꯅꯗ꯭ꯔꯦ ꯑꯩꯒꯤꯅ ꯑꯃꯨꯛꯀ ꯑꯗꯨꯝ ꯅꯦꯆꯔꯦꯜ ꯋꯦꯗ ꯉꯥꯛꯇ ꯇꯧꯈ꯭ꯔꯦꯕ
ꯎꯝ
ꯑꯗꯨꯃꯥꯏꯅ ꯃꯥꯏꯒ ꯌꯦꯡꯅꯧꯔꯗꯤ ꯑꯩꯅ ꯁꯝꯗꯤ ꯈꯔ ꯇꯧꯋꯦ ꯍꯥꯏꯗꯤ ꯃꯇꯣꯟ ꯄꯣꯛꯈꯥꯏꯗꯅꯕ ꯀꯣ
ꯎꯝ ꯎꯝ
ꯎꯝ ꯎꯝ ꯎꯝ ꯎꯝ ꯎꯝ
ꯇꯨꯝꯃꯗꯣꯏꯔꯥ ꯇꯨꯝ ꯊꯣꯛꯑꯣ ꯌꯥꯔꯦꯗ ꯑꯈꯣꯏ ꯅꯦꯅꯥ ꯂꯧ ꯂꯥꯛꯑꯣꯌꯦ ꯅꯪꯕꯣꯕ
ꯇꯨꯝꯕ
ꯑꯧ ꯇꯨꯝꯃꯣ ꯍꯥꯏꯕ ꯁꯤ ꯋꯥꯔꯤ ꯁꯥꯟꯅ ꯂꯣꯏꯔꯒ
ꯑꯩ ꯇꯨꯝꯕꯗꯤ ꯇꯨꯝꯅꯤꯡꯗꯦ ꯇꯨꯝꯕ ꯃꯇꯝ ꯑꯣꯏꯗꯕꯩꯔꯥ ꯈꯪꯗꯦ
ꯅꯪ ꯀꯩꯗꯧꯗꯧ ꯋꯥꯠꯂꯤꯒꯦ
ꯑꯩ ꯀꯩꯁꯨꯝ ꯇꯧꯅꯤꯡꯉꯥꯏ ꯂꯩꯇꯦ ꯁꯣꯀꯥ ꯈꯔ ꯑꯣꯠꯈꯤꯗꯥꯔꯥ
ꯑꯁ ꯇꯥ ꯈꯔꯈꯔ ꯑꯗꯨꯝ ꯂꯩꯒꯤꯅꯦ ꯁꯤꯅꯦꯕ
ꯎꯝ ꯑꯩꯗꯣ ꯁ꯭ꯀꯨꯜ ꯃꯇꯝꯅꯤꯅ ꯍꯧꯖꯤꯛꯁꯦ ꯑꯗꯨꯅ ꯇꯨꯝꯅꯤꯡꯗ꯭ꯔꯤꯅꯦ ꯍꯣꯔꯦꯟ ꯄꯨꯡ ꯑꯅꯤ ꯑꯍꯨꯝ ꯑꯗꯨꯋꯥꯏꯒꯤ ꯑꯍꯨꯝ ꯇꯥꯔꯝꯗꯥꯏ ꯑꯅꯤ ꯃꯈꯥꯏ ꯑꯅꯤ ꯃꯥꯏ ꯃꯃꯥꯡ ꯑꯃ ꯑꯗꯨꯋꯥꯏꯗꯗꯤ ꯇꯨꯝꯅꯤꯡꯉꯦꯕ ꯑꯗꯨꯋꯥꯏꯗꯗꯤ
ꯑꯥ
ꯍꯧꯖꯤꯛꯇꯤ ꯇꯨꯝꯅꯤꯡꯒꯤꯔꯣꯏ ꯄꯨꯡ ꯕꯥꯔꯣ ꯃꯃꯥꯡ ꯑꯃꯕꯧꯛꯇꯤ
ꯎꯝ
ꯑꯗꯣ ꯈꯪꯗꯦꯀꯣ ꯑꯩꯗꯤ ꯁꯨꯝ ꯂꯩꯔꯗꯤ ꯇꯨꯝꯅꯤꯡꯗꯦ ꯐꯃꯨꯡꯗ ꯆꯪꯈ꯭ꯔꯒꯗꯤ ꯑꯗꯨꯝ ꯇꯨꯝꯒꯤꯗꯣꯏꯅꯦ
ꯃꯥꯟꯅꯦ ꯐꯃꯨꯡ ꯀꯥꯈꯠꯂꯗꯤ ꯇꯨꯝꯅꯤꯡꯅꯕꯅꯤ
ꯎꯝ ꯐꯝꯃꯨꯡ ꯆꯪꯈ꯭ꯔꯗꯤ ꯑꯩꯁꯨ ꯃꯥꯏ ꯊꯣꯛꯄ ꯑꯃ ꯑꯗꯨꯝ ꯇꯧꯖꯔꯛꯑꯦ ꯑꯩꯅ ꯀꯩꯝ ꯇꯧꯔꯨꯗ꯭ꯔꯁꯨ ꯑꯗꯨꯅꯤ ꯁꯤꯗꯤ
ꯎꯝ
ꯃꯥꯏ ꯊꯣꯛꯄ ꯑꯃ ꯑꯗꯨꯝ ꯇꯧꯖꯔꯛꯏ ꯑꯩꯅ ꯀꯩ ꯅꯣꯏ ꯏꯟꯖꯥꯡ ꯄꯨꯔꯛꯑꯕꯣ
ꯆꯠꯇ꯭ꯔꯤꯗ ꯑꯩ ꯏꯅꯥꯎꯄꯥ ꯁꯛ ꯐꯖꯕꯁꯦ ꯇꯨꯄꯤ ꯊꯤ ꯂꯩꯔꯦ ꯄꯣꯁ ꯇꯧꯗꯅ
ꯆꯠꯇ꯭ꯔꯤꯌꯦ ꯇꯝꯃꯣꯔꯣ ꯏꯅꯥꯎꯔꯣ
ꯇꯥꯃꯣ ꯑꯃꯖꯨ ꯍꯣꯔꯦꯟ ꯍꯜꯂꯛꯑꯅꯤ ꯅꯨꯡꯗꯤꯟ
ꯍꯣꯔꯦꯟ ꯍꯂꯛꯇꯣꯏꯔꯥ
ꯑꯥ ꯍꯣꯔꯦꯟ ꯍꯜꯂꯛꯑꯥꯅꯤ ꯑꯃꯖꯨ
ꯐꯖꯅ ꯋꯦꯜꯀꯝ ꯇꯧꯍꯦ
ꯎꯝ ꯇꯧꯔꯥꯗꯣꯏꯟ ꯁꯧꯒ꯭ꯔꯤ ꯊꯣꯡꯕ ꯑꯃꯒ ꯂꯣꯏꯅꯅ
ꯑꯆꯥ ꯃꯤ ꯑꯉꯥꯡꯗ ꯎꯝ ꯃꯤ ꯁꯥꯟꯅꯔꯨꯕꯗꯒꯤ ꯍꯥꯜꯂꯛ ꯑꯒ ꯐꯖꯟꯅ ꯋꯦꯜꯀꯝ ꯇꯧꯕꯤꯌꯨ